ꯍꯜꯂꯣ ꯇꯥꯏꯌꯦ ꯇꯥꯏꯌꯦ ꯇꯥꯏ
ꯀꯗ
ꯀꯩ ꯉꯁꯤ ꯃꯈꯣꯟ ꯌꯥꯝ ꯍꯧꯋꯤꯅꯦ
ꯑꯩꯔꯣ
ꯍꯣꯏ ꯅꯍꯥꯟꯉꯩ ꯃꯨꯁꯤ ꯃꯨꯁꯤꯗ ꯇꯧꯕꯅꯦ
ꯅꯥꯡꯈꯩ ꯅꯅꯥꯈꯩ ꯕ꯭ꯂꯨꯇꯨꯠ ꯊꯤꯜꯂꯒ ꯉꯥꯡꯕꯩ ꯉꯁꯤꯅ
ꯀꯩ ꯀꯩꯅꯣꯒꯤ ꯀꯥꯡꯒꯤ ꯂꯥꯏ ꯈꯨꯔꯨꯝꯃꯉꯩ ꯇꯣꯡ ꯂꯥꯎꯔꯛꯏꯗꯅ
ꯊꯣꯏꯕꯣꯛꯀꯤ ꯏꯟꯁꯄꯦꯛꯇꯔ ꯇꯌꯥꯏ ꯊꯥꯅ ꯖꯤꯌꯑꯣ ꯐꯣꯟꯒꯤ ꯐ ꯌꯦꯡꯇꯣꯟꯅꯤ ꯍꯧꯗ꯭ꯔꯥ
ꯅꯠꯇꯦ ꯑꯩꯈꯣꯏ ꯍꯥꯏꯗꯣ ꯀꯥꯡꯒꯤ ꯂꯥꯏ ꯈꯨ꯭ꯔꯨꯝꯃ
ꯀꯤ ꯂꯥꯏ ꯀꯥꯡꯁꯤ ꯈꯤꯡꯕꯒ ꯃꯈꯣꯟ ꯆꯞ ꯃꯥꯟꯅꯕꯅꯤ ꯀꯥꯎ
ꯑꯁꯦꯡꯈꯣꯏ ꯃꯥꯜꯂꯤꯅꯦ ꯂꯥꯏ ꯈꯨꯔꯨꯝꯕꯩ ꯃꯈꯣꯟꯗꯣ
ꯏꯟꯁꯄꯦꯛꯇꯔ ꯇꯌꯥꯏ ꯊꯍꯩꯒꯤ ꯊꯥꯃꯦ
ꯎꯝ ꯇꯨꯝꯕꯗ ꯁꯤꯗꯣꯔꯦ ꯑꯩ
ꯁꯥꯔꯤ ꯅꯣꯏꯕꯅꯤꯅ ꯄꯥꯈꯠꯇꯅ ꯍꯌꯦꯡꯕꯟꯅꯦ ꯑꯗꯨ ꯍꯌꯦꯡ ꯅꯣꯡꯃ ꯄꯥꯟꯕꯅꯤ ꯑꯗꯨ ꯇꯧꯕꯅꯤ ꯑꯗꯥ ꯇꯧꯕꯅꯤꯅ
ꯍꯣꯏꯑꯦ ꯑꯗꯨꯏ ꯑꯩ
ꯑꯩꯁꯦ ꯉꯔꯥꯡꯗꯤ ꯇꯦꯛꯁ ꯎꯔꯦꯕꯀꯣ ꯁꯨꯡꯍꯣꯟꯍꯜꯂꯣꯏꯔ ꯌꯥꯝ ꯃꯤꯡꯗꯤ ꯁꯤꯅꯤꯗꯤ ꯁꯨꯍꯜꯂꯣꯏꯒꯦꯅ ꯍꯟꯗꯕꯅꯤ
ꯑꯗꯣ ꯅꯪ ꯀꯣ ꯍꯥꯏꯔꯛꯑꯣ ꯌꯥꯗ꯭ꯔꯣ ꯑꯩꯗꯣ ꯈꯪꯗꯦ ꯑꯃ ꯕꯖꯕꯟ ꯑꯣꯏꯅꯤ ꯍꯥꯏꯔꯒ ꯑꯩꯈꯣꯏ ꯁ꯭ꯋꯥꯏꯗ ꯌꯣꯜꯂꯤꯁꯤꯁꯨ ꯀꯩꯝ ꯈꯟꯒꯤꯗ꯭ꯔꯕ ꯑꯩꯁꯦ
ꯑꯗꯨꯅꯦ ꯑꯩꯈꯣꯏ ꯀ꯭ꯂꯞꯇꯨꯁꯨ ꯃꯌꯥꯝ ꯌꯣꯜꯂꯤ ꯑꯗꯣ
ꯑꯥ ꯅꯣꯛꯅꯤꯡꯉꯤ
ꯅꯨꯃꯤꯗꯥꯡ ꯋꯥꯏꯔꯝꯗꯗꯤ ꯂꯣꯏ ꯊꯣꯂꯛꯇꯣ ꯉꯥꯛꯇꯅꯦ ꯍꯥꯏꯕ ꯑꯗꯩ ꯕꯖꯥꯔ ꯕꯟ ꯑꯣꯏꯔꯦ ꯍꯥꯏꯔꯃꯛꯇꯁꯨ ꯅꯨꯃꯤꯗꯥꯡ ꯊꯦꯡꯉꯀꯥꯟ ꯑꯗꯨꯝ ꯊꯣꯛꯄꯅꯦꯕ ꯑꯗꯨꯃꯛ ꯀꯤꯍꯣꯏ ꯀꯤꯑꯣꯏ ꯆꯠꯂꯒ
ꯈꯦꯟꯖꯣꯡ ꯈꯦꯟꯖꯣꯡ ꯍꯥꯞꯅꯤꯡꯗ꯭ꯔꯥ ꯁꯤꯡꯖꯨ ꯈꯤꯇꯪꯈꯛ ꯁꯨꯁꯤꯀꯣ
ꯍꯦꯛꯎꯁꯤꯔꯥ
ꯀꯥꯏꯗꯦ
ꯕꯐꯦꯂꯣ ꯐꯥꯝꯗꯩ
ꯌꯥꯏꯅꯦ ꯍꯌꯦꯡꯗꯣ ꯈꯤꯇꯪ ꯉꯟꯅ ꯂꯥꯛꯑꯣ ꯑꯗꯨꯑꯣꯏꯗꯤ
ꯍꯦꯛꯎꯁꯦ ꯑꯩꯈꯣꯏ ꯅꯍꯥꯟ ꯆꯠꯄꯗꯣ ꯍꯦꯛꯑꯦꯕ
ꯍꯦꯛꯎꯁꯦ ꯈꯦꯟꯖꯣꯡ ꯍꯥꯞꯄꯗꯣ ꯆꯥ ꯑ ꯈꯦꯟꯖꯣꯡ ꯍꯥꯞꯄꯗ ꯆꯥꯅꯤꯡꯉꯦ
ꯍꯦꯛꯎꯁꯦ
ꯑꯣꯀꯦ ꯌꯥꯔꯦꯅꯥ
ꯌꯥꯔ
ꯑꯩ ꯅꯍꯥꯟꯗꯩ ꯈꯦꯟꯖꯣꯡ ꯍꯥꯞꯁꯦ ꯍꯥꯏꯒꯦꯅ ꯑꯗꯨꯝ ꯈꯜꯂꯤꯕꯅꯤ ꯀꯣꯕꯤꯗꯨꯅꯦ ꯀꯣꯕꯤꯗꯨꯟ ꯃꯔꯣꯏ ꯅꯥꯀꯨꯞꯄꯤ ꯈꯤꯇꯪ ꯍꯧꯋꯦꯕꯀꯣ ꯑꯩꯈꯣꯏ ꯁꯤꯗ ꯑꯗꯣ ꯈꯤꯇꯪ ꯑꯃ ꯂꯦꯜꯂꯛꯑꯒꯦ ꯀꯩꯁꯨ ꯌꯥꯝ ꯍꯥꯞꯄꯗꯤ ꯍꯥꯎꯇꯃꯤꯅꯀꯨꯞꯄꯤ
ꯎꯝ
ꯀꯣꯕꯤ ꯃꯆꯥ ꯑꯃꯅꯦ ꯑꯗꯩ ꯌꯦꯟꯗꯣ ꯑꯗꯨꯝ ꯀꯦꯖꯤ ꯑꯅꯤꯅ ꯑꯩꯈꯣꯏ ꯃꯉꯥ ꯀꯦꯖꯤ ꯑꯅꯤ ꯍꯥꯏꯗꯣ ꯑꯩꯈꯣꯏ ꯃꯉꯥ ꯑꯗꯨꯝ ꯆꯥ ꯀꯥꯟꯗꯗꯤ ꯀꯩꯁꯨ ꯌꯥꯝ ꯌꯥꯝꯗ꯭ꯔꯣ ꯑꯗꯨꯝ ꯑꯗꯨ ꯈꯤꯇꯪ ꯑꯃ ꯇꯥꯎꯔꯒꯦ ꯑꯗꯨꯏꯗꯣ ꯁꯦꯒꯥꯏꯔ ꯈꯤꯇꯪ ꯑꯃ ꯍꯥꯞꯄꯁꯦ
ꯇꯥꯎꯔꯨꯒꯅꯨꯗ ꯑꯁ ꯅꯪꯉꯣꯟꯗ ꯊꯕꯛꯇꯣ ꯕꯦꯔꯥ ꯕꯦꯔꯤ ꯇꯧꯅꯕ
ꯑꯃꯅ ꯐꯨꯠꯂꯕ ꯑꯃꯅ ꯉꯧꯔꯕ ꯑꯃꯅ ꯇꯥꯎꯔꯕ
ꯅꯪꯉꯣꯟꯗ ꯕꯦꯔꯥꯃꯤ ꯇꯧꯅꯕꯅꯦꯕ
ꯍꯣꯏ ꯁꯦ ꯌꯦꯡꯉꯒꯦ ꯍꯥꯏꯗꯤ
ꯃꯤꯃꯤꯁꯤꯡꯖꯨ ꯑꯣꯏꯅ ꯇꯧꯔꯁꯦꯕ ꯃꯤꯃꯤꯒꯤꯒ ꯂꯩꯔꯒ ꯍꯥꯞꯄꯒ
ꯍꯣꯏ ꯌꯥꯏ ꯑꯗꯨꯏꯁꯨ ꯀꯩꯅꯣ ꯑꯃ ꯏꯁꯤꯡꯅꯦ ꯏꯁꯤꯡ ꯆꯥꯝꯃ ꯄꯤꯕ꯭ꯔꯥ ꯀꯩꯅꯣꯗꯣ ꯕꯣꯇꯜꯒꯤꯗꯣ ꯄꯦꯛꯀꯦꯠ ꯃꯆꯥꯗꯣ ꯑꯗꯨꯃ ꯂꯧꯈ꯭ꯔꯁꯦ
ꯎꯝ ꯖꯦꯈꯥꯎ ꯃꯣꯏ ꯀꯩꯅꯣꯏꯗꯨꯗꯩ ꯂꯧꯔꯁꯦ ꯅꯠꯇ꯭ꯔꯒ ꯑꯩꯈꯣꯏ ꯕꯆꯧꯍꯣꯏꯗꯩ ꯂꯧꯔꯁꯨ ꯌꯥꯅꯤ
ꯅꯣꯏꯕꯆꯧ ꯍꯥꯏꯗꯤ ꯀꯅꯥ
ꯑꯗꯨꯗꯤ ꯆꯠꯂꯝ ꯗꯥꯏ ꯑꯗꯨꯝ ꯂꯧ ꯌꯥꯅꯤꯅ
ꯑꯩ ꯄꯨꯡ ꯀꯌꯥꯠ ꯄꯨꯡ ꯀꯌꯥ ꯆꯠꯇꯣꯏꯅꯣ
ꯉꯟꯅ ꯆꯠꯁꯦ ꯁꯤꯗꯤ ꯄꯨꯡ ꯃꯉꯥꯗ ꯊꯣꯛ ꯇꯧꯁꯦ
ꯏꯃꯥ ꯄꯨꯡ ꯃꯉꯥꯗ ꯉꯟꯃꯟꯗ꯭ꯔꯣ
ꯉꯟꯃꯟꯗꯦ ꯉꯟꯃꯟꯗꯦ ꯃꯤ ꯆꯤꯟꯅꯦ ꯍꯥꯏꯕ
ꯃꯉꯥ ꯍꯥꯏꯁꯦ ꯈꯣꯏꯅ ꯃꯉꯥ ꯍꯥꯏꯕꯩ ꯋꯥꯅꯤ ꯑꯗꯨꯝ ꯁꯣꯏꯗ꯭ꯔꯕꯅꯦ
ꯍꯣꯏ ꯑꯗꯨꯕꯨꯗꯤ ꯁꯣꯏꯗ꯭ꯔ ꯑꯩꯅ ꯅꯍꯥꯟ ꯃꯉꯥ ꯃꯉꯥꯗ ꯆꯠ ꯆꯦ ꯑꯉꯥꯟꯕꯤꯅ ꯃꯉꯥꯗ ꯆꯇꯆꯦ ꯍꯥꯏꯔꯛꯑꯦ ꯍꯥꯏꯕ ꯑꯗꯨꯏ ꯑꯦ ꯑꯩ ꯂꯩꯍꯧꯔꯅꯤ
ꯅꯣꯏ ꯆꯠꯂꯨꯔꯣ ꯌꯥꯎꯗꯦ ꯑꯩ ꯂꯩꯍꯧꯔꯅꯤ
ꯈꯨꯕꯥꯡ ꯊꯥꯖꯤꯟꯒꯦ ꯂꯥꯎ
ꯍꯥꯏꯒꯣ ꯈꯨꯄꯥꯡ ꯊꯥꯖꯤꯟꯒꯦ ꯂꯥꯎꯅ
ꯎꯝ ꯁꯤ ꯂꯥꯎ ꯁꯤ ꯂꯥꯎ ꯁꯤ ꯂꯥꯎ ꯄꯥꯛ ꯑꯅ ꯊꯖꯤꯟꯕ ꯑꯗꯨꯒ
ꯅꯃꯤꯡ ꯀꯥꯎꯅꯥꯏ ꯊꯥꯒꯦ ꯂꯥꯛꯑꯣꯅ
ꯎꯝ ꯑꯩ ꯃꯤꯡ ꯀꯧꯏ ꯑꯩ ꯀꯧꯕꯅꯣ ꯀꯩ ꯀꯧꯕꯅꯣ ꯑꯃ ꯀꯣꯏꯍꯪ ꯍꯪꯅꯔꯅ
ꯎꯝ ꯃꯦꯔꯥ ꯅꯥꯝ ꯈꯤꯇꯅꯥꯍꯦ ꯇꯧꯅꯕ ꯎꯝ ꯎꯝ ꯎꯝ
ꯍꯌꯦꯡ ꯑꯗꯨꯗꯤ ꯅꯣꯏ ꯄꯨꯡ ꯀꯌꯥꯃꯨꯛ ꯄꯨꯡ ꯑꯅꯤ ꯑꯍꯨꯝ ꯄꯨꯡ ꯑꯍꯨꯝꯃꯨꯛꯇ ꯂꯥꯛ ꯌꯥꯔꯦ ꯑꯅꯤꯗꯗꯤ ꯑꯗꯨꯝ ꯅꯨꯡꯁꯥ ꯁꯥꯔꯗꯤ ꯁꯥꯅꯦꯕ ꯅꯨꯡꯁꯥ ꯁꯥꯗ꯭ꯔꯕꯨꯗꯤ ꯁꯥꯔꯣꯏ
ꯅꯣꯏ ꯃꯥꯏ ꯐꯣꯟ ꯂꯩꯕ꯭ꯔꯣ ꯅꯅꯥꯥꯛꯇ
ꯂꯩꯇꯦ
ꯅꯣꯏꯃꯥ ꯀꯥꯏ ꯆꯠꯈꯤꯒꯦ
ꯑꯥ ꯇꯤꯕꯤ ꯌꯦꯡꯉꯦ
ꯇꯩ ꯌꯥꯔꯦ ꯉꯥꯍꯛ ꯂꯩꯔ ꯍꯥꯏꯔꯛꯀꯦ ꯍꯣꯔꯦꯟ
ꯍꯣꯏ
ꯃꯔꯛ ꯍꯩꯇꯕꯩ
ꯑꯩ ꯐꯤꯐꯇꯤ ꯄꯥꯔꯁꯦꯟ ꯌꯧꯔꯦꯕ ꯉꯁꯤꯒꯤ
ꯀꯔꯤ ꯅꯪꯒꯤ ꯐꯥꯏꯚꯖꯤ ꯅꯠꯇ꯭ꯔꯣ
ꯃꯥꯥꯟꯅꯤ
ꯑꯗꯣ ꯀꯩ ꯐꯤꯐꯇꯤ ꯄꯥꯔꯁꯦꯟ ꯌꯧꯔꯦꯗꯤ
ꯐꯥꯏꯚꯖꯤꯅ ꯐꯤꯞꯇꯤ ꯄꯥꯔꯁꯦꯟ ꯌꯧꯕ ꯉꯝꯕ ꯑꯩꯅꯤ
ꯀꯩꯅꯣ ꯍꯥꯏꯅꯤꯡꯉꯤ ꯋꯥꯍꯩꯗꯣ ꯑꯩ ꯒ꯭ꯌꯥꯟ ꯇꯥꯗꯦ
ꯑꯩꯒꯤ ꯐꯤꯚꯇꯤ ꯄꯥꯔꯁꯦꯟ ꯌꯧꯉꯝꯃꯩ ꯁꯥꯟꯅꯩ
ꯑꯩꯗꯤ ꯆꯥꯛ ꯄꯨ ꯂꯥꯝꯈꯠꯂꯛꯑꯦ ꯉꯁꯥꯏ ꯑꯁꯇꯤ ꯆꯠꯂꯨꯔꯒꯅꯦ ꯀꯩꯅꯣꯗꯤ
ꯄꯀꯧꯔꯥ ꯊꯣꯡꯕꯗꯣ ꯑꯗꯨ ꯃꯥꯗꯣ ꯈꯤꯇꯪꯈꯛ ꯑꯗꯨꯒꯤ ꯃꯍꯤ ꯍꯩꯕꯩ ꯆꯥꯛꯀꯣꯊꯕꯗꯣ ꯑꯗꯨꯗꯩꯩ ꯍꯦꯟꯅ ꯆꯥꯔꯛꯇ꯭ꯔꯦꯕ ꯑꯩꯗꯣ ꯆꯥꯅꯤꯡꯗꯗꯅ
ꯇꯟ ꯆꯥꯁꯤꯜꯂꯦꯅ ꯑꯗꯣ ꯍꯧꯖꯤꯛ ꯑꯃꯨꯛ ꯂꯥꯝꯈꯠꯂꯦꯕ
ꯑꯩ ꯃꯣꯃꯣ ꯑꯍꯥꯎꯕ ꯑꯝꯇꯗꯤ ꯆꯥꯅꯤꯡꯉꯤ
ꯉꯔꯥꯡ ꯅꯍꯥꯟꯒꯤꯗꯨ ꯁꯥꯃꯟꯕꯩꯔꯥ ꯀꯩꯅꯣ ꯃꯍꯥꯎ ꯑꯃ ꯏ ꯋꯥꯠ ꯋꯥꯠꯀꯨꯝ ꯀꯩꯒꯨꯝ ꯇꯧꯗ꯭ꯔꯣ
ꯍꯥꯎꯕꯝꯖꯨ ꯈꯪꯗꯦ
ꯎꯝ ꯑꯗꯣ ꯑꯩꯗꯤ ꯑ ꯆꯥꯔꯗꯤ ꯑꯆꯥꯕꯗꯨꯃ ꯑꯗꯨꯝ ꯐꯖꯅ ꯑꯗꯨꯃꯗ ꯌꯥꯝꯅ ꯆꯥꯅꯤꯡ ꯄꯦꯂꯦ ꯆꯥꯕꯤꯗ ꯑꯆꯥ ꯑꯆꯥꯕꯃ
ꯀ ꯀꯩ ꯀꯩꯅꯤꯌꯦ ꯁꯤꯗꯤ
ꯃꯩꯌꯥꯟ ꯃꯩꯌꯥꯟ ꯆꯥꯕꯖꯦ ꯑꯃ ꯇꯧꯕꯝ ꯂꯥꯛꯄꯝ ꯈꯪꯗꯕꯤꯗꯣ ꯇꯧꯋꯦꯕ
ꯐꯔꯦ ꯐꯔꯦ ꯐꯔꯦ
ꯍꯌꯦꯡ ꯁꯤꯡꯖꯨꯗꯨꯗꯤ ꯑꯩꯅ ꯀꯩꯅꯣꯗ ꯑꯣꯏꯅ ꯑꯗꯨꯝ ꯆꯥꯕꯩ ꯑꯃꯅ ꯑꯃꯅ ꯁꯦꯝꯃꯤꯀꯥꯟꯗ ꯑꯃꯅ ꯑꯗꯨꯝ ꯁꯣꯏꯔꯒꯁꯨ ꯌꯥꯕꯅꯦꯕ
ꯊꯥꯡ ꯊꯥꯡ ꯄꯨꯔꯣꯀꯣ
ꯑꯩꯅ ꯊꯥꯡ ꯄꯨꯔꯛꯑꯣ ꯍꯥꯏꯈꯤꯕꯅꯦ ꯄꯤꯌꯨꯗ ꯑꯩꯈꯣꯏ ꯑꯅꯤ ꯑꯩꯈꯣꯏ ꯀꯩꯅꯣ ꯇꯧꯗꯦꯅ ꯃꯥ ꯄꯨꯔꯛꯀꯦ ꯃꯣꯏ ꯑꯅꯤꯁꯨꯕꯩ
ꯎꯝ
ꯃꯣꯏ ꯊꯥꯡꯁꯨ ꯑꯗꯨꯝ ꯊꯧꯕꯅꯦꯕ ꯄꯥꯏ ꯅꯨꯡꯉꯥꯏꯕꯅꯦꯕ
ꯑꯣꯏ ꯊꯣ
ꯑ ꯑꯩꯅ ꯃꯣꯏ ꯑꯃ
ꯍꯨꯏꯗꯤ ꯑꯩꯈꯣꯏ ꯁ꯭ꯋꯥꯏꯗꯤꯀꯣ ꯊꯥꯡ ꯊꯧꯗꯕ ꯄꯥꯏꯗꯦ ꯅꯣꯏꯗꯧꯅ
ꯏꯁ ꯑꯈꯣꯏ ꯊꯥꯡꯕꯨ ꯎꯝ
ꯐꯛ ꯃꯣꯔꯦꯒꯤ ꯐꯛꯇꯣ ꯄꯤꯌꯨꯒꯤ ꯂꯩꯌꯦ
ꯍꯣꯏ ꯑꯗꯨꯃꯥꯏ ꯄꯨꯖꯔꯅꯤ ꯑꯗꯣ ꯏꯇꯩꯅ ꯋꯥ ꯑꯇꯩ ꯃꯥꯔꯖꯤꯡ ꯆꯠꯄ ꯈꯣꯠꯄ ꯑꯃꯨꯛ ꯍꯥꯏꯔꯤꯕ
ꯀꯩꯅꯣ ꯃꯥꯔꯖꯤꯡꯗꯅꯦ ꯆꯥꯛ ꯆꯥꯎꯗꯣꯏꯗꯨ
ꯆꯥꯛ ꯆꯥꯏ ꯆꯥꯛ ꯆꯥꯎꯗꯣꯏꯗꯣ
ꯑ
ꯑꯇꯣꯞꯄ ꯀꯥꯏ ꯀꯥꯏ ꯆꯠꯄꯩ ꯋꯥ ꯌꯥꯝ ꯍꯥꯏꯒꯤꯕꯅꯤꯅꯦ꯫
ꯃꯥꯔꯖꯤꯡꯗꯨꯗ ꯆꯠꯂꯅꯤ ꯑꯗꯨꯗꯩ ꯑꯗꯨꯝ ꯂꯣꯛꯇꯥꯛ ꯆꯠꯂꯅꯤ
ꯅꯪ ꯗ꯭ꯔꯦꯁ ꯂꯧꯔꯣꯕꯣ ꯅꯣꯏ ꯆꯦꯗꯤ
ꯂꯧꯔꯨꯗ꯭ꯔꯤ ꯑꯩ ꯅꯣꯏ ꯉꯁꯤ ꯂꯥꯛꯑꯗꯤ ꯕꯖꯥꯔ ꯆꯠꯄ ꯑꯣꯏꯅ ꯂꯧꯒꯦ ꯈꯜꯂꯝꯕ꯫ ꯑꯗꯨ ꯅꯣꯏ ꯂꯥꯛꯇ꯭ꯔꯦ ꯍꯨꯔꯦꯟ ꯍꯨꯔꯦꯟ ꯅꯨꯃꯤꯗꯥꯡ ꯋꯥꯏꯔꯝ ꯆꯦ ꯁꯤꯜꯕꯤꯌꯥꯒ ꯆꯠꯂ ꯂꯧꯔꯨꯕ꯭ꯔꯥ ꯅꯠꯇ꯭ꯔꯒꯅ ꯍꯌꯦꯡ ꯂꯧꯕ꯭ꯔꯥ ꯀꯩꯅꯣ ꯇꯧꯔꯅꯤ
ꯉꯔꯥꯡ ꯁꯦꯟꯗꯟ ꯂꯩꯔꯗ꯭ꯔꯣ ꯑꯗꯨꯒ ꯑꯄꯠꯄꯗꯨꯅ ꯑꯃꯗꯨꯅ ꯄꯨꯔꯥ ꯆꯠꯈ꯭ꯔꯦ
ꯍꯔꯤꯅ
ꯑꯩꯅ ꯀꯧꯕ ꯃꯥꯗꯨ ꯀꯩꯁꯨ ꯌꯥꯝ ꯂꯥꯝ ꯆꯠ ꯇ꯭ꯔꯤꯅꯦꯕ ꯑꯩꯅ ꯀꯧꯕ ꯇꯥꯟꯅꯔ ꯀꯧꯕ ꯁꯨꯛꯇꯥ ꯇꯥꯗꯕꯩ ꯋꯥꯅꯤ ꯇꯨꯡ ꯑꯣꯟꯊꯣꯛꯈ꯭ꯔꯗꯤ ꯑꯁꯤ ꯕ꯭ꯔꯦꯛ ꯀꯩꯅꯣꯝꯅꯤꯀꯣ ꯀꯩꯅꯣꯝꯅꯤ ꯑꯁ
ꯃꯅꯥꯅ ꯈꯟꯒꯤꯕꯩ ꯑꯣꯏꯔꯝꯒꯅꯤꯌꯦ
ꯑꯩ ꯀꯔꯤꯅꯣ ꯍꯥꯏ ꯃꯤ ꯍꯥꯏꯕ ꯃꯤ ꯂꯝꯕꯤꯗ ꯆꯠꯂꯤ ꯃꯤꯗꯨ ꯑꯗꯨꯕꯧ ꯇꯥꯅꯤ ꯀꯔꯥꯏ
ꯑꯩꯀꯣ ꯅꯣꯛꯇꯨꯝ ꯅꯣꯛꯅꯤꯡꯉꯕꯅꯦ ꯃꯥꯅ ꯇꯧꯔꯤ ꯃꯑꯣꯡꯗꯣ ꯈꯪꯉꯕ꯭ꯔꯥ
ꯃꯅꯥꯅ ꯈꯟꯒꯤꯕꯩ ꯑꯣꯏꯔꯝꯒꯅꯤꯌꯦ
ꯍꯟ ꯍꯟꯅꯕꯨ ꯌꯦꯡꯉꯛꯇꯦ ꯍꯟꯅꯕꯨ ꯁꯨꯛꯌꯦꯡ ꯌꯦꯡꯗꯦ
ꯏ ꯀꯩ ꯑꯩ ꯅꯨꯄꯤ ꯃꯅꯥ ꯄꯪꯉ ꯖꯥꯠꯂꯥꯁꯤꯅꯤ ꯑꯌꯤꯡ ꯈꯜꯂꯤꯝ ꯉꯁꯥꯏ ꯃꯥꯕꯨ ꯏꯌꯔ ꯕ꯭ꯔꯤꯖ ꯊꯤꯟꯒꯤ ꯄ꯭ꯔꯨꯞ ꯑꯩ ꯊꯤꯟꯒꯤꯗꯧꯛ ꯇꯧꯋꯤꯅ ꯑꯥꯏ ꯀꯩ ꯀꯃꯥꯏꯅ ꯇꯥꯗ꯭ꯔꯤꯅꯣ ꯁꯤꯅ ꯑꯩꯅ ꯈꯜꯂꯤꯁꯦ
ꯎꯝ ꯊꯤꯟꯗꯦ ꯊꯤꯟꯗꯦ ꯅꯣꯛꯅꯤꯡꯉꯦ
ꯑꯩꯗꯨ ꯆꯦꯜꯂ ꯇꯥꯟꯅꯔꯛ ꯀꯧꯔꯤꯅꯦ ꯍꯥꯏꯕ ꯃꯥꯗꯣ ꯒꯥꯔꯤꯗꯨ ꯀꯟꯅ ꯇꯧꯈꯤꯕꯅꯤꯅ ꯑꯩꯗꯣ ꯀꯥꯟꯅꯕ ꯐꯪꯗꯕꯩ ꯈꯛꯇꯅꯦꯕ ꯑꯩ ꯌꯨꯝ ꯀꯨꯟ ꯀꯨꯟ ꯈꯣꯔꯥ ꯑꯁ
ꯇꯨꯝꯗ ꯃꯤ ꯃꯌꯥꯝ ꯌꯦꯡꯁꯤꯜꯂꯛꯄꯗꯣ ꯑꯩ ꯑꯣꯏꯅ ꯏꯀꯥꯏꯅ ꯆꯪꯉꯦ ꯑꯗꯨ
ꯇꯥꯖꯨ ꯇꯥꯕꯤꯗꯔꯦꯗ
ꯍꯣꯏ ꯑꯩ ꯀꯣꯟ ꯂꯧꯖꯔꯒꯦꯅ
ꯅꯣꯛꯇꯨꯝ ꯅꫭꯛꯅꯤꯡꯉꯤ ꯇꯧꯔꯝꯗꯣꯏ ꯃꯇꯧꯗꯣ ꯌꯦꯡꯗꯣꯏ
ꯃꯇꯥ ꯑꯃꯅꯤꯀꯣ
ꯁꯔꯕꯣꯅꯪꯗ
ꯁꯤꯔꯦꯗ ꯑꯩꯗ ꯏꯃꯥꯅꯥ ꯀꯩꯅꯣꯒ ꯍꯅꯨꯃꯥꯟꯒ ꯋꯥꯏ ꯁꯥꯟꯅꯕꯗꯨꯅꯅꯦ
ꯎꯝ
ꯋꯥꯔꯤ ꯁꯥꯟꯅꯕ ꯑꯃ ꯈꯪꯗꯦ ꯍꯥꯏꯕ ꯃꯥ ꯋꯥꯔꯤ ꯁꯥꯟꯅꯕꯅꯣ ꯀꯩ ꯁꯥꯟꯅꯗꯣꯏꯅꯣ ꯈꯪꯗꯦ ꯍꯥꯏꯕ꯫
ꯋꯥꯔꯤ ꯁꯥꯟꯅꯁꯦ ꯑꯗꯨꯅꯦ ꯑꯩꯁꯨ ꯁꯥꯟꯅꯕꯝ ꯈꯪꯗꯦ ꯃꯥꯒ ꯁꯥꯟꯅꯕ ꯑꯩꯉꯣꯟꯗ ꯁꯥꯟꯅꯁꯤꯒ ꯇꯧꯔꯛꯑꯝꯕꯅꯦ꯫
ꯑ ꯃꯥꯒ ꯋꯥꯔꯤ ꯋꯥꯔꯤ ꯁꯥꯟꯅꯕꯗꯣ ꯁꯥꯟꯅꯕꯝ ꯈꯪꯗꯦꯕ ꯀꯔꯤꯅꯣ ꯈꯪꯗꯦ꯫ ꯑꯈꯣꯏ ꯕꯥꯅꯤꯅ ꯁꯨꯝ ꯁꯥꯟꯅꯕꯁꯤꯅ ꯀꯣꯛ ꯑꯃꯁꯨ ꯑꯃꯁꯨ ꯀꯣꯛ ꯀꯣꯛ ꯉꯥꯟꯅ ꯀꯣꯛ ꯁꯥꯟꯅꯩꯗꯅ
ꯍꯣꯏ ꯑꯩꯗꯤ ꯑꯗꯨꯝ ꯐꯖꯅ ꯐꯖꯅ ꯑꯗꯨꯝ ꯁꯥꯟꯅꯕꯤꯕꯅꯤꯗ ꯑꯩꯈꯣꯏ ꯊꯨꯃꯤꯠꯇꯣꯡ ꯍꯣꯏ ꯑꯗꯒꯤ ꯑꯃ ꯆꯞꯁꯥꯡ ꯑꯃ ꯑ ꯑꯗꯨꯗ ꯑꯩꯗꯨꯁꯨ ꯑꯗꯨꯝ ꯐꯖꯅ ꯐꯖꯅ ꯁꯥꯟꯅꯃꯤꯅ ꯃꯣꯏ ꯍꯥꯏꯔꯤꯅꯦ ꯑꯩꯒ ꯁꯥꯟꯅꯔꯗꯤ ꯈꯗꯥꯡ ꯆꯣꯛꯊꯩꯅ
ꯑꯥ ꯑꯗꯣꯏ ꯃꯣꯏꯗꯤꯅꯦ ꯃꯣꯏꯗꯤꯅꯦ ꯑꯃ ꯋꯥꯔꯤ ꯁꯨꯝ ꯉꯥꯡꯕ ꯇꯧꯁꯤꯟꯅꯕꯩ ꯇꯥꯏꯞꯇ ꯑꯗꯨꯝ ꯇꯧꯕꯩ ꯑꯃ ꯈꯪꯗꯦ ꯉꯥꯡꯕ ꯉꯝꯗꯕꯤꯗꯣ
ꯍꯣꯏ
ꯑꯩꯈꯣꯏꯅ ꯁꯥꯏꯁꯦ ꯀꯣꯏꯂꯥꯎ ꯂꯥꯎꯔꯒ ꯁꯥꯟꯅꯩ
ꯑꯩꯅ ꯊꯨꯝꯃꯤ ꯇꯣꯡ ꯏꯕꯥꯅꯤꯖꯤ ꯏꯁꯩ ꯈꯟꯅꯔ ꯂꯩ
ꯐꯔꯦ ꯑꯗꯨꯅ ꯍ‌ꯦꯛ
ꯅꯪꯒ ꯑꯍꯥꯟꯕ ꯊ‌ꯦꯡꯅꯕꯁꯤꯗ
ꯑꯁꯨꯝꯅ ꯏꯕꯥꯅꯤ ꯀꯣꯏꯃꯤꯟꯅ
ꯅꯕꯁꯦ ꯈꯜꯂꯨꯗ‌ꯦ ꯑꯁꯨꯝꯅ ꯑꯣꯏꯔꯛ ꯀꯅꯤ ꯀꯌꯥꯗ ꯅꯨꯡꯉꯥꯏꯔꯕ ꯉꯥꯁꯤꯗꯤ ꯈꯜꯂꯨꯗ‌ꯦ ꯑꯁꯨꯝꯅꯥ ꯑꯣꯏꯔꯀꯅꯤ ꯀꯌꯥꯗ ꯅꯨꯉꯥꯏꯔꯕ